ꯍꯜꯂꯣ ꯇꯥꯏꯀꯣ ꯑ ꯑ ꯉꯁꯥꯏꯅꯦꯠꯋꯥꯛ ꯎꯝ ꯇꯥꯏ
ꯎꯝ ꯑꯦ ꯂꯧꯕꯅꯣ
ꯍꯧꯖꯤꯛꯇꯤ ꯑꯗꯨꯝ ꯂꯩꯌꯦ
ꯑꯥ
ꯇꯨꯡ ꯀꯩꯅꯣ ꯇꯧꯕꯒꯤ ꯉꯥꯏꯍꯥꯛ ꯂꯩꯔꯗꯤ ꯊꯕꯛ ꯍꯧꯔꯅꯤ ꯅꯪꯁꯨ ꯍꯧꯖꯤꯛꯇꯤ ꯀꯩꯅꯣ ꯇꯧꯔꯝꯒꯅꯤꯗꯅ
ꯑ ꯑꯩꯁꯨ ꯑ
ꯔꯦꯁ ꯇꯧꯕ꯭ꯔꯥ
ꯑꯣ ꯉꯁꯥꯏ ꯀꯩꯅꯣ ꯆꯠꯄ ꯉꯁꯥꯏ ꯊꯕꯛ ꯆꯠꯂꯒ ꯍꯜꯂꯛꯂꯒ ꯍꯧꯖꯤꯛꯇꯤꯗ ꯍꯤꯐꯝꯗ ꯅꯨꯡꯉꯥꯏꯅ ꯍꯤꯊꯛꯈ꯭ꯔꯦꯅꯦ
ꯑ ꯑꯩꯁꯨ ꯄꯨꯡ ꯑꯍꯨꯝ ꯑꯗꯨꯋꯥꯏꯗ
ꯎꯝ
ꯑꯩꯥꯏꯍꯥꯛ ꯂꯩꯔꯗꯤ ꯆꯠꯊꯣꯛꯀꯅꯤ ꯅꯣꯡꯁꯤ ꯆꯨꯅꯤꯡꯉꯥꯏ ꯇꯧꯕꯒꯨꯝ
ꯎꯝ ꯑꯗꯨꯅ ꯐꯩꯅꯦ ꯅꯣꯡ ꯆꯨꯨꯔꯗꯤ ꯐꯩꯅꯦ ꯏꯪꯅꯤꯉꯥꯏ
ꯑꯥ ꯏꯪꯕꯗꯤ ꯏꯪꯉꯦ ꯆꯠꯊꯣꯛꯄꯗꯤ ꯈꯔ ꯅꯨꯡꯉꯥꯏꯇꯦ
ꯑꯥ ꯆꯠꯊꯣꯛꯄꯗꯤ ꯅꯨꯡꯉꯥꯏꯇꯦ ꯑꯥ ꯂꯝꯕꯤ ꯆꯠꯆꯟꯕ ꯊꯕꯛ ꯆꯠꯄ ꯑꯗꯨꯗꯤ ꯅꯨꯡꯉꯥꯏꯇꯦ
ꯆꯠꯊꯣꯛ ꯆꯠꯁꯤꯟ ꯈꯔ ꯅꯨꯡꯉꯥꯏꯇꯕ ꯅꯣꯡ ꯆꯨꯕꯁꯨ ꯄꯥꯝꯕ ꯏꯁꯤꯡꯒꯤ ꯈꯜꯂꯒ
ꯑꯥ
ꯏꯁꯤꯡꯁꯨ ꯂꯩꯇ꯭ꯔꯦ ꯂꯥꯏꯅꯤꯡꯉꯥꯏꯁꯨ ꯑꯃꯨꯛ ꯂꯩꯕꯤꯔꯒ ꯅꯣꯡ ꯆꯨꯔꯗꯤ ꯄꯥꯝꯃꯨꯕ ꯑꯗꯨ ꯇꯧꯋꯦ
ꯅꯣꯡ ꯆꯨ ꯆꯨꯕꯗꯤ ꯆꯨꯔꯣꯏꯗ
ꯎꯝ ꯍꯣꯏ ꯅꯨꯡꯁꯤꯠꯁꯨ ꯁꯤꯠꯂꯦ
ꯑ ꯅꯨꯡꯁꯤꯠ ꯁꯤꯠꯄꯒꯤ ꯀꯩꯅꯣꯒꯤ ꯆꯨꯔꯣꯏꯕ ꯅꯨꯡꯁꯤꯠ ꯁꯤꯠꯇ꯭ꯔꯗꯤ
ꯅꯨꯡ ꯁꯤꯠ ꯁꯤꯠꯂꯗꯤ ꯅꯣꯡ ꯑꯥ ꯍꯣꯏ ꯑꯗꯨꯝ ꯇꯧꯋꯦ
ꯆꯨꯔꯁꯨ ꯐꯥꯏ ꯍꯦꯟꯅ ꯑꯃꯨꯛ ꯈꯟꯕ ꯆꯨꯗ꯭ꯔꯁꯨ ꯑꯃꯨꯛ ꯐꯩꯌꯦ ꯆꯠꯊꯣꯛꯅꯤꯡꯕꯒꯤ
ꯎꯝ ꯀꯔꯤ ꯀꯔꯤ ꯎꯝ ꯄꯥꯛ ꯆꯠꯊꯣꯛꯇꯕꯅꯦ ꯉꯁꯤ ꯊꯕꯛ ꯂꯩꯕꯒꯤꯀꯣ
ꯑꯥ
ꯑꯌꯥꯝꯕ ꯏꯃꯨꯡꯗ ꯑꯗꯨꯝ ꯂꯩꯕꯅꯦ ꯗꯀꯥꯟꯁꯤ ꯊꯕꯛꯁꯨ ꯇꯧꯕ ꯌꯥꯗꯕ ꯌꯨꯝꯗ ꯉꯥꯛꯇ
ꯎꯝ ꯑꯗꯨꯅ ꯐꯥꯏꯅꯦ
ꯎꯝ
ꯇꯧꯅꯤꯡꯉꯁꯨ ꯍꯟꯗꯛꯁꯦ ꯊꯕꯛ ꯇꯧꯕ ꯌꯥꯗꯕ ꯍꯛꯆꯥꯡ ꯅꯨꯡꯉꯥꯏꯇꯕꯒꯤꯀꯣ
ꯑꯣ ꯆꯞ ꯅꯦꯕꯥꯅꯤ ꯑꯗꯨꯗꯤ
ꯑꯣ
ꯁꯨ ꯍꯛꯆꯥꯡ ꯅꯨꯡꯉꯥꯏꯗꯕ ꯀꯣ
ꯑꯣ ꯑꯣ
ꯌꯥꯗꯕꯅꯤꯅ ꯑꯐꯣꯏ ꯂꯩꯇꯣꯏꯅꯦ
ꯑꯣ ꯍꯣꯏ ꯑꯩꯁꯨꯅꯦ ꯑꯗꯨꯃꯥꯏꯅ ꯂꯩꯌꯦ ꯍꯟꯇꯥꯛ ꯁꯤ ꯈꯪꯗ꯭ꯔꯦ ꯁꯔꯠ ꯑꯥ
ꯁꯥꯕꯁꯤꯗ ꯀꯩꯅꯣ ꯇꯧꯋꯤꯗ ꯒꯦꯁꯇ꯭ꯔꯤꯛꯁꯨ ꯀꯜꯂꯦ ꯁꯤꯒꯤ ꯁꯤꯖꯟꯁꯤꯡꯁꯦ
ꯑꯥ
ꯁꯥꯕꯒꯤꯔ ꯑꯩꯈꯣꯏꯅ ꯁꯥꯕꯒꯤ ꯆꯥꯕ ꯃꯄꯨꯡ ꯐꯥꯗꯕꯒꯤꯔ
ꯑꯥ
ꯀꯔꯤꯗꯒꯤꯔꯥ ꯈꯪꯗꯦ
ꯎꯝ ꯍꯦꯟꯅ ꯎ ꯇꯧꯋꯦ ꯑꯁ ꯑꯩꯅ ꯁꯣꯛꯏꯕ ꯃꯁꯥꯁꯦ ꯁꯃꯟꯈꯤꯒ ꯋꯦꯗꯔꯅꯁꯨ ꯑꯩꯈꯣꯏ ꯍꯛꯆꯥꯡꯅꯁꯨ
ꯍꯣꯏ ꯗꯦ ꯇꯥꯏꯝꯗꯒꯤ ꯍꯦꯟꯅ ꯑꯩꯗꯤ ꯅꯨꯡꯗꯥꯡ ꯊꯕꯛ ꯇꯧꯗ꯭ꯔꯁꯨ ꯅꯨꯡꯗꯥꯡꯗ ꯑꯗꯨꯝ ꯍꯤꯞꯊꯥꯔꯒ ꯋꯥꯕꯒꯨꯝꯅ ꯑꯗꯨꯝ ꯅꯥꯔꯒ ꯐꯔꯛꯄꯒꯨꯝꯅꯀꯣ
ꯑꯥ
ꯃꯥꯏ ꯇꯧꯋꯦ ꯍꯛꯆꯥꯡꯁꯦ ꯁꯣꯟ ꯊꯥꯕ
ꯑꯥ ꯑꯩꯈꯣꯏ ꯑꯩꯈꯣꯏꯒꯤ ꯑꯩꯈꯣꯏꯒꯤ ꯗꯤꯁꯇ꯭ꯔꯤꯛꯅ ꯀꯩꯅꯣꯒꯤ ꯌꯦꯁꯇ꯭ꯔꯤꯛ ꯂꯅꯥ ꯂꯩꯕꯈꯣꯏꯗꯤ ꯑꯗꯨꯝ ꯇꯨꯝꯕ ꯌꯥꯗ꯭ꯔꯦ ꯑꯗꯨꯝ ꯆꯠꯊꯣꯛ ꯆꯠꯁꯤꯅꯀꯣ ꯇꯞ ꯇꯞꯅꯀꯣ
ꯎꯝ ꯎꯝ ꯍꯣꯏꯃ ꯅꯆꯨꯞ ꯎꯝ ꯎꯝ ꯀꯣꯏ
ꯀꯩꯅꯣ ꯌꯥꯝ ꯐ꯭ꯔꯦꯁ ꯑꯣꯏꯗꯦꯕ ꯑꯗꯨꯒ ꯆꯠꯊꯣꯛ ꯆꯠꯁꯤꯟꯂꯒ ꯐꯣꯟ ꯇꯧꯔꯒꯁꯨ ꯀꯩꯅꯣ ꯋꯥꯔꯤ ꯁꯥꯔꯁꯨ ꯁꯨꯃꯥꯏꯅ ꯆꯠꯂꯒ ꯃꯊꯛ ꯑꯗꯨꯝꯃꯥꯏꯅ ꯆꯠꯂꯒ ꯂꯩꯕꯅꯤꯕ
ꯑ ꯍꯣꯏ ꯅꯦ
ꯑꯗꯨꯣꯟ ꯍꯠꯇꯗꯤ ꯌꯥꯗ꯭ꯔꯦꯅꯦ
ꯎꯝ ꯌꯥꯗꯦ ꯁꯦꯡꯃ
ꯎꯝ
ꯆꯥꯛ ꯆꯥꯠꯇꯣꯛꯔꯒꯁꯨ ꯍꯦꯛ ꯆꯥꯛ ꯇꯧꯔꯒ ꯐꯃꯨꯡꯗ ꯍꯦꯞꯄꯒꯨꯝꯕ
ꯑꯥ
ꯌꯥꯗ꯭ꯔꯦ ꯍꯦꯒ ꯆꯥꯊꯣꯛꯔꯒ ꯐꯝꯔꯒ ꯅꯠꯇꯔꯒ ꯑꯃꯒ ꯉꯥꯏꯍꯥꯛꯄ ꯑꯣꯏꯔꯁꯨ ꯆꯠꯊꯣꯛꯂꯒ ꯑꯦꯛꯁꯔꯁꯥꯏꯁ ꯈꯔ ꯇꯧꯗ꯭ꯔꯁꯨ ꯀꯣ ꯋꯥꯛꯀꯤꯡ ꯍꯥꯏꯅ ꯇꯧꯗꯗꯤꯗꯤ ꯌꯥꯗꯦ ꯈꯔ ꯑꯍꯟ ꯑꯣꯏꯔꯛꯄꯒꯤꯔ ꯍ ꯁꯍꯤꯁꯤ ꯌꯥꯝꯃꯒ ꯃꯒꯔ ꯑꯗꯨꯣ ꯍꯛꯆꯥꯡꯁꯦ ꯂꯨꯝꯕꯒꯨꯝꯅꯀꯣ
ꯑꯥ ꯑꯗꯨꯃꯥꯏꯅ ꯇꯧꯋꯤꯅꯦ
ꯇꯧꯋꯦ ꯍꯛꯆꯥꯡꯁꯦ ꯈꯔ ꯌꯥꯡꯅꯗꯤ ꯆꯥꯕ ꯊꯛꯄꯁꯨ ꯊꯕꯛ ꯇꯧꯕꯁꯨ ꯑꯦꯛꯇꯤꯚ ꯑꯣꯏꯌꯦꯗꯅ ꯍꯛꯆꯥꯡꯁꯂ ꯀꯩꯅꯣ ꯑꯩꯈꯣꯏꯗ ꯌꯥꯝ ꯂꯨꯝꯕꯒꯨꯝꯅ ꯂꯩꯔꯗꯤ ꯍꯔꯥꯎꯕꯁꯨ ꯋꯥꯠꯂꯦ
ꯎꯝ
ꯊꯕꯛ ꯇꯧꯕ ꯀꯥꯟꯗꯁꯨ ꯃꯄꯨꯡ ꯐꯥꯕ ꯉꯝꯗ꯭ꯔꯦ
ꯎꯝ ꯑꯗꯨꯃꯥꯏꯅ ꯇꯧꯔꯦ
ꯎꯝ
ꯅꯨꯄꯤ ꯅꯨꯄꯤ ꯑꯩꯈꯣꯏꯁꯨ ꯗꯤꯁꯇ꯭ꯔꯤꯛ ꯂꯥꯏꯔꯤꯇꯤ ꯑꯁꯤꯁꯦ ꯍꯤꯗꯥꯛ ꯄꯥꯏꯕꯒꯤ ꯃꯔꯝꯅ ꯠꯇꯦꯅꯦ ꯃꯄꯥꯈꯣꯏ ꯂꯥꯛꯄꯁꯤꯒ ꯀꯣꯏꯁ ꯃꯔꯛ ꯃꯔꯛꯇ ꯍꯤꯗ ꯅꯍꯥꯟꯗꯤ ꯑꯗꯨꯝ ꯄꯥꯏꯔꯛꯑꯦ ꯑꯗꯨꯒꯤ ꯍꯤꯗꯥꯛ ꯄꯥꯏꯕꯤꯒꯦꯔꯅ ꯈꯜꯂꯒ ꯑꯩꯁꯤ ꯌꯥꯝ ꯋꯥꯔꯒ ꯂꯩꯥꯏꯕꯅꯤꯅꯦ
ꯑ ꯅꯨꯄꯤꯁꯤꯡ ꯄꯥꯏꯗꯕꯁꯤꯡꯁꯨ ꯑꯗꯨꯝ ꯇꯧꯕꯅꯤꯅꯦ
ꯑ
ꯀꯔꯤ ꯇꯂꯥꯞꯀꯨꯝꯕ ꯍꯥꯏꯁꯤꯔꯥ ꯀꯣ ꯑꯗꯨꯒꯨꯝꯕ ꯆꯥꯗ꯭ꯔꯁꯨ ꯑꯗꯣ ꯑꯗꯨꯒꯨꯝꯕ ꯅꯨꯄꯥꯥꯏꯕꯁꯤꯡꯗꯨꯁꯨ ꯅꯨꯄꯤꯁꯤꯡꯁꯨ ꯂꯩꯗꯅ
ꯎꯝ
ꯃꯣꯏꯁꯨ ꯑꯃꯨꯛ ꯃꯁꯥ ꯍꯦꯟꯅ ꯐꯥꯕꯒꯨꯝ
ꯑ
ꯈꯔꯁꯨ ꯇꯧ ꯇꯧꯗꯕ ꯄꯥꯏꯗꯕꯁꯤꯡ ꯑꯃꯨꯛ ꯆ ꯁꯣꯛꯄ ꯂꯩꯌꯦ
ꯑꯥ ꯑꯥ
ꯗꯣ ꯀꯔꯤ ꯀꯔꯤ ꯆꯥꯕꯁꯤꯡꯅ ꯃꯁꯥ ꯍꯦꯟꯅ ꯑꯃꯨꯛ ꯐꯥꯕ
ꯎꯝ
ꯁꯤ ꯏꯃꯥꯟꯅꯕꯤ ꯏꯃꯥꯟꯅ ꯍꯥꯏꯕꯅꯤ ꯑꯁ ꯅꯪꯗꯤ ꯀꯔꯤꯒꯤꯔꯥ ꯗꯤꯦ ꯑꯗꯨꯒꯨꯝꯕꯁꯨ ꯆꯥꯗꯦ ꯋꯥꯒꯨꯝꯕꯁꯨ ꯆꯥꯗꯦ ꯑꯗꯨ ꯅꯪꯒꯤ ꯏꯁꯇ꯭ꯔꯤꯛ ꯒꯨꯝꯕ ꯀꯔꯤ ꯅꯪꯒꯤ ꯁꯣꯟꯕꯁꯦ ꯀꯔꯤꯒꯤꯔꯥ ꯍꯥꯏꯌꯦ ꯑꯗꯨꯅꯤ ꯀꯔꯤꯒꯤꯔꯥ ꯑꯩꯁꯨ ꯈꯪꯗ꯭ꯔꯦ
ꯎꯝ ꯑꯗꯨꯝ ꯍꯥꯏꯌꯨꯔꯦ ꯑꯃ ꯑꯃꯨꯛꯀ ꯍꯥꯏꯔꯤꯗꯤ ꯑꯩꯁ ꯅꯨꯄꯥꯈꯣꯏ ꯍꯤꯗꯥꯛ ꯄꯥꯏꯕ ꯈꯣꯠꯁꯨ ꯑꯗꯨꯝ ꯑꯩ ꯂꯥꯏꯅꯥꯗꯤ ꯑꯗꯨꯝ ꯂꯩꯌꯦ ꯍꯗꯥꯛꯑꯣꯕ ꯍꯥꯏꯌꯣꯕ ꯊꯦꯡꯅꯈ꯭ꯔꯦꯅꯀꯣ ꯑꯗꯨꯒꯨꯝꯕ ꯃꯤꯁꯥꯛꯁꯨ ꯎ ꯑꯗꯨꯒꯨꯝꯕ ꯂꯥꯏꯅꯥ ꯅꯥꯕꯁꯨ
ꯑꯗꯨ ꯂꯥꯏꯅꯥ ꯂꯩꯌꯦ ꯍꯥꯏꯅ
ꯎ
ꯑꯗꯨꯅꯦ ꯑꯗꯨ ꯍꯥꯏꯕꯗꯤ ꯑꯩ ꯑꯌꯥꯝꯕꯗꯤ ꯑꯗꯨ ꯄꯥꯏꯕꯗꯨꯅꯅꯦ ꯂꯩꯅꯥꯕꯨꯗꯤꯤ ꯍꯦꯗꯅꯥ ꯀꯣ ꯄꯥꯏꯗꯕꯁꯤꯡꯁꯨ ꯂꯥꯏꯅꯥꯕꯨꯗꯤ ꯂꯩꯇꯕ ꯌꯥꯗꯕꯒꯤ ꯆꯥꯕꯗꯒꯤ ꯁꯣꯏꯕ꯭ꯔꯥ ꯏꯗꯒꯤ ꯁꯣꯏꯕ꯭ꯔꯥ ꯈꯔꯗꯤ ꯂꯩꯒꯅꯦꯕ ꯃꯄꯨꯡ ꯐꯥꯍꯥꯎꯗꯕꯒꯤꯔ ꯑꯣꯕꯥꯔ ꯏꯇꯦꯡ ꯑꯣꯏꯕꯒꯤꯗꯒꯤꯔ ꯀꯣ ꯑꯁ ꯑꯗꯨꯒꯨꯝꯕꯁꯨ ꯂꯩꯗꯤ ꯂꯩꯌ‌ꯦ
ꯑꯗꯨꯅꯦ ꯆꯥꯗ꯭ꯔꯁꯨ ꯍꯛꯆꯥꯡ ꯐꯠꯇ꯭ꯔꯤꯉꯩꯗ ꯆꯥꯔꯗꯤ ꯁꯣꯏꯒꯅꯤ ꯍꯥꯏꯕꯅꯤꯗ
ꯑꯥ ꯑꯗꯨꯅꯦ ꯑꯗꯨ ꯆꯥꯗꯕꯅ ꯐꯩꯌ‌ꯦ
ꯎꯝ ꯆꯥꯗꯕꯨ ꯐꯥꯕꯅꯤ ꯇꯝꯕ ꯉꯝꯗꯦ ꯑꯗꯣ ꯍꯦꯛ ꯀꯩꯅꯣ ꯇꯧꯔꯒ ꯆꯥꯔꯒ ꯍꯦꯟꯅ ꯐꯠꯇ꯭ꯔꯗꯤ
ꯀꯨꯏꯅ ꯀꯨꯏꯅ ꯍꯤꯡꯅꯤꯡꯉꯦ ꯍꯥꯏꯔꯗꯤ ꯆꯥ ꯆꯥꯗꯕꯅ ꯐꯥꯏꯌ‌ꯦ ꯑꯩꯈꯣꯏ ꯆꯤꯡꯁꯦ ꯈꯔ ꯈꯔ ꯀꯣ ꯀꯟꯇ꯭ꯔꯣꯜ ꯇꯧꯕꯅ ꯐꯥꯏꯌꯦꯕ
ꯍ‌ꯣꯏ ꯑꯗꯨꯅꯦ ꯈꯔ ꯁꯦꯜꯐ ꯀꯟꯇ꯭ꯔꯣꯜ ꯅꯨꯄꯤꯁꯤꯡꯁꯨ ꯅꯨꯄꯥꯁꯤꯡꯁꯨ
ꯑꯁ ꯍꯧꯖꯤꯛ ꯍꯧꯖꯤꯛ ꯍꯧꯖꯤꯛ ꯌꯥꯝ ꯔꯤꯒ꯭ꯔꯦꯠ ꯇꯧꯋꯦꯕ ꯑꯁ ꯑꯗꯨ ꯐꯥꯔꯤꯉꯩꯗ ꯄꯥꯏ ꯑꯥ ꯇꯧꯔꯗꯤ ꯐꯥꯒꯗꯕ ꯍꯧꯖꯤꯛ ꯗꯤ ꯁꯣꯛꯈ꯭ꯔꯦꯗꯅ ꯑꯗꯨ ꯁ‌ꯣꯛꯔꯒ ꯑꯁ ꯁꯣꯛꯄ ꯃꯇꯝꯗ ꯁꯣꯛꯄ ꯃꯇꯝꯗ ꯑ ꯄꯥꯏꯗ ꯁ‌ꯣꯛ ꯁ‌ꯣꯛꯄ ꯁ‌ꯣꯛ ꯁ‌ꯣꯛꯗ꯭ꯔꯤꯉꯩꯗ ꯑꯗꯨꯝ ꯇꯣꯛꯂꯗꯤ ꯐꯥꯕ ꯑꯗ‌ꯣ ꯍꯧꯖꯤꯛꯇꯤ ꯁ‌ꯣꯛꯈ꯭ꯔꯦ ꯑꯃꯨꯛꯀ ꯁ‌ꯣꯛꯔꯒ ꯇꯣꯛ ꯇꯧꯔꯒ ꯑꯁ ꯅꯍꯥꯟ ꯁꯣꯛꯇ꯭ꯔꯤꯉꯩꯗ ꯇꯧꯔꯛꯃꯗꯤ ꯌꯥꯝ ꯐꯥꯒꯅꯤꯀꯣꯅꯀꯣ
ꯑ ꯔꯤꯒꯔ‌ꯦꯠ ꯑꯃꯨꯛ ꯇꯧꯈ꯭ꯔꯕ ꯑꯗꯨꯅ‌ꯦ ꯔꯤꯒ꯭ꯔꯦꯠ ꯋꯥꯟꯁ ꯇꯧꯈ꯭ꯔꯕ ꯗꯨꯗꯤ ꯑꯥ ꯃꯇꯝ ꯍꯦꯟꯕ ꯃꯇꯝꯗ ꯅꯤꯡꯁꯤꯡꯈ꯭ꯔꯦ ꯑꯆꯥꯥꯕ ꯃꯇꯝꯗ ꯔꯤꯒꯔ‌ꯦꯠ ꯇꯧꯔꯗꯤ ꯐꯥꯕꯀꯣ ꯃꯇꯝ ꯍꯦꯟꯕ ꯀꯥꯟꯗꯗꯤ ꯁꯤꯗꯤ ꯐꯠꯇ꯭ꯔꯦ ꯍꯥꯏꯕ ꯈꯪꯪꯂꯛꯄ ꯀꯥꯟꯗꯗꯤ ꯃꯇꯝꯗꯤ ꯍꯦꯜꯂꯦꯕ ꯑꯐꯥꯕ ꯃꯇꯝꯗꯤ ꯍꯣꯏ ꯐꯕ ꯑꯗꯨꯕꯨꯗꯤ‌ ꯐꯔꯛꯀꯅꯤ ꯑꯗꯨ ꯑꯣꯏꯔꯁꯨ ꯍꯛꯆꯥꯡ‌ꯗꯗꯤ ꯁ‌ꯣꯛꯀ ꯗꯤ ꯂꯩꯥꯏꯈ꯭ꯔꯦꯗꯅ ꯎꯝ
ꯊꯥ ꯃꯔꯤ ꯃꯉꯥꯔ ꯑꯗꯨꯝ ꯍꯧ ꯍꯧꯈ꯭ꯔꯦꯕ
ꯎꯝ
ꯑꯗꯒꯤꯗꯤ ꯏꯝꯄ꯭ꯔꯨꯚꯃꯦꯟꯕꯨꯗꯤ ꯂꯩꯌꯦ ꯑꯗꯨꯒ ꯋꯥꯕꯒꯤꯀꯣ ꯑꯁ ꯇ꯭ꯔꯤꯉꯩꯗ ꯑꯩ ꯇ‌ꯣꯛꯔꯝꯃꯗꯤ ꯁꯨꯝꯃꯥꯏ ꯀꯟꯗꯤꯁꯟꯗ ꯂꯩꯔꯣꯏꯅꯦꯅꯀꯣ ꯏꯁꯥꯒꯤ ꯑꯩꯅꯁꯨ ꯃꯤ ꯑꯇꯣꯞꯄꯗ ꯍꯥꯏꯖꯤꯜꯂꯦꯕ ꯑꯦ ꯍꯤꯗꯥꯛꯁꯦ ꯄꯥꯏꯔꯅꯨ ꯅꯪꯒꯤ ꯍꯛꯆꯥꯡꯁꯦ ꯁ‌ꯣꯛꯔꯗꯤ ꯅꯪ ꯑꯁꯤꯒꯨꯝꯕ ꯅꯤꯡꯁꯤꯡꯂꯛꯀꯅꯤ ꯔꯤꯒ꯭ꯔꯦꯠ ꯇꯧꯒꯅꯤ ꯑꯁ ꯁꯣꯛꯇ꯭ꯔꯤꯉꯩꯗ ꯑꯩꯅ ꯇꯣꯛ ꯇꯣꯛꯔꯝꯂꯗꯤ ꯌꯥꯝ ꯐꯥꯒꯗꯕꯅꯤꯅꯦꯅꯀꯣ ꯑꯗꯨꯃꯥꯏꯅ ꯅꯤꯡꯁꯤꯡꯂꯛꯀꯅꯤ ꯄꯥꯏꯒꯅꯨ ꯇ‌ꯣꯛꯑꯣꯅꯅ ꯍꯥꯏꯕ ꯁꯣꯛꯇ꯭ꯔꯤ ꯐꯥꯎꯗꯤ ꯑꯗꯨꯝ ꯄꯥꯏꯕ ꯇꯥꯔꯦꯅꯦ ꯍꯥꯏꯅ ꯄꯥꯏꯅꯤꯡꯕꯒꯤꯀ‌ꯣ ꯎ ꯑꯩꯅ ꯁ‌ꯣꯛꯔꯗꯤ ꯑꯃꯨꯛꯀꯥ ꯅꯪ ꯅꯤꯡꯁꯤꯡꯒꯅꯤ ꯁꯣꯛꯇ꯭ꯔꯤꯉꯩꯗ ꯑꯁ ꯇꯧꯔꯝꯃꯗꯤ ꯌꯥꯝ ꯐꯥꯒꯗꯕꯅꯤꯅꯅ ꯅꯪ ꯅꯣꯡꯃꯥꯗꯤ ꯅꯪ ꯅꯤꯡꯁꯤꯡꯂꯛꯀꯅꯤ
ꯍꯣꯏ ꯑꯗꯨ ꯈꯪꯗꯦꯅꯦ ꯅꯨꯄꯥꯁꯤꯡꯁꯨ ꯑꯃꯨꯛ ꯐꯥꯔꯒ ꯑꯃꯨꯛ ꯀꯧꯈꯔ‌ꯦ ꯐꯥꯔꯒ ꯑꯁ ꯐꯠꯇ꯭ꯔꯦꯀꯣ ꯍꯥꯏꯕꯗꯨ ꯃꯇꯝ ꯈꯨꯗꯤꯡ ꯑꯃꯨꯛ ꯅꯤꯡꯁꯤꯡꯂꯗꯤ ꯐꯕ ꯗ‌ꯣ ꯑꯃꯨꯛ ꯀꯧꯔꯒ ꯍꯛꯆꯥꯡ ꯐꯔꯛꯄ ꯀꯥꯟꯗ ꯑꯃꯨꯛ ꯈꯤꯇꯪ ꯈꯤꯇꯪꯗꯨꯗꯤ ꯅꯨꯡꯇꯤꯒꯤ ꯅꯠꯇꯦ ꯍꯥꯏꯅ ꯑꯃꯨꯛ ꯄꯥꯏꯕ ꯑꯁ ꯁꯤꯁꯨ ꯕꯦꯔꯅꯦ
ꯈꯤꯇꯪ ꯈꯤꯇꯪꯗ ꯒꯤ ꯍꯦꯟꯁꯦꯜ ꯂꯥꯛꯀꯅꯤꯕ
ꯑꯥ ꯑꯗꯨꯅꯦ ꯑꯩ ꯅꯨꯄꯥꯁꯨ ꯑꯗꯨꯝ ꯇꯧꯕꯅꯦꯕ
ꯑꯥ
ꯃꯥꯁꯦ ꯌꯥꯝꯅ ꯃꯥꯕꯨꯗꯤ ꯆꯥꯕ ꯊꯛꯄꯗꯤ ꯅꯠꯇꯦꯗ ꯅꯣꯡ ꯐꯥꯗꯣꯛꯒꯨꯝꯕꯀꯣ ꯑꯗꯨꯗ ꯃꯥꯒꯤꯗꯤ ꯅꯣꯏꯕꯨꯁꯨ ꯍꯦꯟꯃꯟꯅ ꯅꯣꯏꯔꯛꯄ ꯃꯇꯝ ꯑꯃꯗ ꯑꯗꯨꯗꯗꯤ ꯃꯣꯏ ꯏꯗꯁꯨ ꯗꯥꯏꯕꯤꯇꯤꯁ ꯀꯨꯝꯕ ꯂꯩꯇꯦ
ꯑꯣ
ꯑꯗꯨꯕꯨ ꯃꯥꯁꯤ ꯌꯥꯝ ꯅꯣꯏꯈꯠꯂꯛꯑꯦ ꯑꯗꯨ ꯃꯔꯛ ꯃꯔꯛꯇ ꯑꯗꯨ ꯄꯥꯏꯕꯒꯤ ꯗꯥꯏꯕꯤꯇꯤꯁ ꯂꯩꯔꯕ ꯑꯗꯨꯝ ꯑꯗꯨꯝ ꯅꯣꯏꯕꯗꯣ ꯀꯪꯕꯗꯣ ꯀꯣ ꯊꯤꯟ ꯑꯣꯏꯕꯅꯦꯕ ꯃꯤꯅ ꯌꯦꯡꯕ ꯀꯥꯟꯗ ꯎ ꯊꯥ ꯑꯅꯤ ꯑꯍꯨꯝ ꯃꯔꯤꯒꯨꯝꯕ ꯎꯗ꯭ꯔꯒ ꯎꯕ ꯃꯇꯝꯗꯗꯤ ꯃꯥꯟꯗ꯭ꯔꯦ ꯍꯥꯏꯕꯅꯦ
ꯑ
ꯑꯗꯨ ꯑꯗꯨꯒꯨꯝꯕꯗꯤ ꯁ ꯁꯣꯛ ꯁꯣꯛꯀꯅꯨ ꯍꯥꯏꯅ
ꯎꯝ
ꯂꯇꯔꯅ ꯍꯥꯏꯕꯅꯦ ꯁꯤꯗꯤ ꯌꯥꯗꯕꯅꯦ ꯗꯥꯏꯕꯤꯦꯇꯤꯁꯀꯤꯗꯤ ꯍꯥꯏꯅꯀꯣ
ꯑ ꯁꯨꯒꯥꯔꯁꯨ ꯌꯥꯗꯦꯒꯅ ꯍꯤꯗꯥꯛꯇꯤꯒ
ꯎꯝ
ꯃꯅꯥꯗꯕꯅꯤ ꯑꯁ ꯋꯥꯟꯁ ꯄꯥꯏꯔꯗꯤ ꯑꯃꯔꯛ ꯄꯥꯏꯔꯗꯤ ꯑꯗꯨꯝ ꯁꯨꯒꯔꯒꯤ ꯂꯦꯚꯦꯜꯗ ꯋꯥꯡꯈꯠꯀꯅꯤ
ꯑꯗꯨꯅꯦ ꯑꯩꯅ ꯃꯊꯥ ꯆꯥꯕ ꯁꯨꯄꯥꯏ ꯄꯥꯏꯊꯔꯒ ꯐꯥꯔꯛꯄ ꯀꯥꯟꯗ ꯃꯊꯛꯇ ꯇꯧꯅꯤꯡꯕꯒꯨꯝꯕ ꯎꯕꯗꯗꯤ ꯑꯁ ꯅꯨꯄꯥꯁꯤꯡꯕꯗꯨ ꯁꯥꯎꯅꯤꯡꯕꯅꯤꯍꯦ
ꯑ
ꯑ
ꯅꯣꯏꯕ ꯀꯥꯡꯕꯨꯗꯤ ꯑꯃꯨꯛꯀ ꯍꯤꯗꯥꯛ ꯄꯥꯏꯁꯤꯜꯂꯗꯤ ꯑꯃꯨꯛꯀ ꯍꯦ ꯍꯟꯅ ꯅꯣꯏꯌꯦꯅꯦ
ꯎꯝ ꯑꯩꯅ ꯑꯗꯨꯣ ꯍꯥꯏꯕꯅꯦ ꯅꯪꯉꯁꯦ ꯍꯥꯎꯕ ꯍꯥꯎꯔꯗꯤ ꯀꯟꯇ꯭ꯔꯣ ꯇꯥꯎꯧꯕ ꯉꯝꯃꯔꯣꯏ
ꯎꯝ
ꯑꯗꯨ ꯋꯥꯕꯗꯣ ꯈꯪꯉꯣ ꯍꯧꯖꯤꯛ ꯑꯃꯨꯛ ꯐꯥꯔꯒ ꯑꯋꯥꯕꯁꯤꯡꯗꯨꯁꯨ ꯀꯥꯎꯔꯒ ꯂꯩꯒꯅꯨ
ꯑ
ꯅꯁꯥꯗꯣ ꯑꯃꯨꯛ ꯗꯥꯏꯕꯤꯇꯤꯁꯀꯤꯗꯤ ꯃꯤ ꯀꯤ ꯍꯥꯏꯕ ꯑꯅꯥ ꯃꯣꯏꯒꯤ ꯅꯥꯕ ꯑꯗꯨꯗꯤꯀꯣ
ꯑꯥ
ꯍꯥꯏꯕꯗꯤ ꯃꯣꯏꯒꯤ ꯌꯥꯝꯅꯗꯤ ꯋꯥꯟꯁ ꯀꯔꯤ ꯀꯠꯀꯨꯝꯕ ꯍꯣꯟꯟꯁꯀꯨꯝꯕ ꯂꯩꯔꯗꯤ ꯐꯥꯕ ꯌꯥꯝ ꯋꯥꯏꯑꯦꯕꯀꯣ
ꯎꯝ